ꯇꯕꯔꯣ ꯂꯩꯌꯦ ꯌꯨꯝꯗ
ꯀꯦꯗꯣꯔꯤꯕ
ꯑꯩ ꯁꯣꯝꯗ ꯋꯥꯏꯁ ꯀꯩꯀꯥ ꯁꯤꯠꯀꯦ ꯇꯧꯔꯤꯌꯦ
ꯎꯝ ꯑꯣ
ꯁꯤꯗꯤ ꯆꯦꯟꯗ꯭ꯔꯦꯅꯦ ꯁꯤꯗꯤ ꯋꯥꯏꯅꯦ ꯁꯤꯗꯤ ꯑꯕ ꯅꯨꯃꯤꯠ ꯑꯣꯏꯕ
ꯑꯣ ꯑꯗꯨꯝ ꯆꯦꯜꯂꯨ ꯀꯩꯅꯣ ꯅ
ꯆꯦꯟꯗꯣꯏꯅꯤ ꯍꯣꯔꯦꯟ ꯅꯨꯡꯗꯤ ꯆꯦꯟꯜꯂꯤ ꯉꯁꯤ ꯄ꯭ꯔꯦꯛꯇꯤꯀꯦꯜ ꯂꯩꯃꯦ ꯑꯗꯨ ꯌꯦꯡꯃꯦ ꯄ꯭ꯔꯦꯛꯇꯤꯀꯦꯜ ꯑꯦꯛꯖꯥꯝ ꯂꯩꯕꯩꯅꯦ ꯍꯥꯏꯕ ꯍꯌꯦꯡꯗ ꯆꯦꯅꯤ
ꯀꯅꯥ ꯀꯅꯥꯁꯤ ꯌꯦꯡꯒꯦ ꯋꯥꯀꯤ
ꯑꯩ ꯑꯩꯈꯣꯏꯒꯤ ꯆꯂꯣꯏ ꯃꯌꯥꯝ ꯑꯃꯒ
ꯑꯣ ꯀꯥꯏꯁꯁꯤꯟꯕ
ꯀꯔꯤꯗ ꯆꯒꯅ ꯅ ꯌꯥꯎꯒꯦꯔꯣ ꯔꯥꯎꯟ ꯃꯉꯥ ꯃꯉꯥ ꯁꯦꯠꯂ ꯅꯣꯡꯃꯩ
ꯌꯥꯎꯒꯦꯗ
ꯀꯩꯗꯧꯕ ꯌꯥꯎꯅꯤꯡꯗ꯭ꯔꯤꯕ ꯅꯠꯁꯜꯂꯛꯑꯣꯔꯣ ꯑꯁ ꯃꯇꯝ ꯌꯥꯝ ꯁꯤꯟꯕ ꯃꯤꯅ
ꯃꯥꯅꯦ ꯃꯥꯅꯦ ꯆꯪ ꯆꯖꯦ
ꯄꯣꯔꯇꯨꯒꯜ ꯀ꯭ꯔꯣꯁꯤꯌꯥꯒ ꯄꯣꯔꯇꯨꯒꯜꯁꯦ ꯃꯇꯥꯡꯗꯅꯤ ꯆꯪꯗ꯭ꯏ ꯀ꯭ꯔꯣꯁꯤꯌꯥ
ꯌꯦꯡꯗꯦꯗ
ꯀꯩꯅꯣ ꯇꯧꯋꯦ ꯑꯣꯞ ꯁꯥꯏꯠ ꯑꯅꯤ ꯇꯥꯕ ꯕꯣꯜ ꯑꯍꯨꯝꯗꯤ ꯆꯜꯂꯦ ꯃꯣꯏꯅ ꯁꯦꯡꯕꯩ ꯂꯥꯁꯃꯤꯠ ꯆ ꯑꯣꯁ ꯅꯨꯡꯉꯥꯏꯇꯦ ꯍ ꯂꯨꯀ꯭ꯔꯥ ꯃꯣ ꯂ ꯀꯥ ꯃꯣꯗ꯭ꯔꯤꯛꯇ ꯂꯩꯍꯧꯔꯦ ꯍ ꯐꯤꯐꯇꯤꯟꯅꯤ ꯆꯪꯉꯛꯏꯁꯤ ꯑꯗꯣ ꯄꯣꯔꯇꯨꯒꯥꯟꯗꯤ ꯐ꯭ꯔꯥꯟꯁꯀꯕꯨ ꯇꯥꯕ ꯌꯥꯏꯅꯦ
ꯇꯥꯖꯔꯖꯅꯨ ꯃꯣꯏ
ꯈꯪꯗ꯭ꯔꯦꯅꯦ ꯑꯗꯨꯗꯤ
ꯐ꯭ꯔꯁ ꯇ ꯇꯥꯔꯗꯤ ꯎꯝ ꯐ꯭ꯔꯁ ꯇ ꯇꯥꯔꯗꯤ ꯂꯩꯍꯧꯔꯦ ꯀꯩꯅꯣ
ꯐ꯭ꯔꯁ ꯅꯕꯨ ꯂꯧꯗꯣ ꯃꯥꯜꯂꯤꯅꯤ ꯑꯩ ꯋꯥꯈꯜꯗꯗꯤ ꯃꯥꯟꯗ꯭ꯔꯣ ꯌꯥꯏꯀꯣ ꯋꯥꯔꯤꯗꯤ ꯅꯨꯡꯉꯥꯏꯀꯣ ꯇꯥꯔꯅꯤ ꯑꯗꯨꯕꯨꯗꯤ ꯑꯁꯦꯡꯕꯁꯨ ꯑꯔꯖꯦꯟꯇꯤꯅꯒ ꯐ꯭ꯔꯁ ꯀ ꯑꯃꯨꯛꯀꯁꯨ ꯑꯁꯤ ꯑꯌꯨꯛꯀꯤ ꯕ꯭ꯔꯦꯛꯐꯥꯁ ꯀꯩꯀꯥ ꯇꯧꯔꯒꯦ ꯆꯍꯥꯎ ꯀꯥꯏꯗꯁꯤ ꯆꯍꯥꯎ ꯀꯩ ꯆꯥꯍꯥꯎꯅꯣ
ꯈꯪꯗꯦ ꯆꯍꯥꯎ ꯆꯍꯥꯎ ꯆꯥꯛ ꯑꯣꯏꯃ ꯎꯝ ꯃꯨꯁꯨꯛꯀ ꯃꯨꯔꯒ
ꯑꯩꯁꯦ ꯂꯦꯝꯖꯦꯟ ꯆꯦꯟꯗ꯭ꯔꯁꯨ ꯅꯨꯡꯉꯥꯏꯇꯦ ꯍꯟꯂꯛꯑꯒ ꯆꯦꯟꯒꯦ
ꯅꯨꯡꯊꯤꯟꯗ ꯆꯦꯟꯂꯣ ꯑꯗꯨꯗꯤ
ꯀꯔꯟ ꯍꯧꯔꯒ ꯑꯦꯀꯥꯎ ꯂꯣꯏ ꯃꯥꯡꯈ꯭ꯔꯦ ꯆꯠꯈ꯭ꯔꯦ ꯑꯅꯧꯕ ꯑꯃ ꯂꯧꯒꯦ ꯇꯧꯅꯤ ꯇꯥꯀꯁ ꯇꯧꯔꯒ ꯑꯃꯨꯛ ꯁꯤꯃꯩ ꯅꯪ ꯂꯣꯏꯁꯟ ꯀꯥꯝ ꯍꯥꯏꯔꯣꯏ
ꯀꯌꯥ
ꯃꯥꯥꯡꯒ꯭ꯔꯦꯃꯤ ꯎꯝ ꯁꯦꯝꯃꯦꯅꯦ ꯉꯔꯥꯡ ꯂꯣꯏꯁꯟꯕꯅꯤ ꯁꯤꯃꯤꯅ ꯍꯥꯏꯔ
ꯀꯜꯜ
ꯎꯝ ꯆꯪꯉꯣꯏꯗ ꯂꯣꯏ ꯆꯠꯈ꯭ꯔꯦ ꯑꯩ ꯐꯖꯅ ꯑꯝꯇ ꯆꯪꯗꯦ ꯃꯤ ꯇꯧꯔꯤꯁꯤ ꯀꯔꯤꯅꯣ ꯇꯧꯔꯤꯁꯤꯕꯣ ꯅꯨꯡꯊꯤꯜꯗꯣ ꯑꯩ ꯍꯟꯂꯛꯑꯒ
ꯑꯩ ꯀꯨꯏ ꯑꯁ ꯈꯪꯗꯦꯅꯦ ꯉꯁꯤꯗꯤ ꯌꯥꯗꯧꯗꯤ ꯃꯥꯟꯗ꯭ꯔꯦ ꯀꯨꯏꯗꯧ ꯃꯥꯟꯂꯦ ꯑꯩꯗꯤꯗꯦ ꯑꯩꯁꯨ ꯑꯩꯁꯨ ꯍꯦ ꯑꯦꯛꯖꯥꯝ ꯑꯅꯤꯅꯤ ꯊꯥꯗꯨꯕꯗꯤ ꯁꯕꯖꯦꯅꯤ ꯈꯪꯗꯦꯒ ꯄꯨꯡ ꯑꯅꯤ ꯄꯨꯟꯅ ꯄꯨꯡ ꯇꯔ
ꯃꯔꯤ ꯃꯔꯤꯒ
ꯁꯨꯏ ꯁꯨꯏ ꯁꯨꯏ ꯆꯪꯒ꯭ꯔꯦ
ꯑꯅꯤ
ꯌꯥꯅꯤꯗ ꯌꯥꯅꯤꯗ ꯅꯩ ꯅꯌꯥꯝꯕꯗꯨꯕꯨ ꯌꯥꯎꯁꯂꯥꯗꯝꯅꯤ ꯌꯥꯎꯁꯂꯥ
ꯀꯨꯏꯔꯔꯣꯏ ꯀꯨꯏꯔꯔꯣꯏ ꯋꯥꯜ ꯀꯞ ꯂꯣꯏꯕ ꯏꯆꯤꯛ ꯆꯤꯛꯈ꯭ꯔꯅꯤꯅꯦ ꯑꯗ
ꯀꯝ ꯀꯝ ꯌꯥꯁ
ꯑꯔꯖꯦꯟꯇꯤꯅꯥ ꯌꯦꯡ ꯂꯩꯃꯦ ꯃꯗꯔ ꯍꯧꯒꯜꯂꯦ ꯌꯦꯡꯗꯣꯏꯅꯤ ꯍꯧꯣꯛꯗꯣꯔ
ꯑꯗꯨ ꯇꯣ ꯑꯗꯨ ꯊꯝꯕꯤꯒꯦꯔ ꯑꯗꯨ ꯀ꯭ꯂ꯭ꯂꯣ ꯊꯪ ꯀ
ꯀ ꯀꯩꯕ ꯍꯧꯁꯤ ꯀꯗ ꯂꯝ ꯊꯃꯣ ꯑꯦꯂꯥꯝ ꯊꯨꯝ ꯊꯨꯝ
ꯇꯅꯥ ꯗꯅꯤ ꯃꯆꯣ ꯋꯥ ꯃꯅꯣ ꯍꯣꯡ ꯐ ꯐ ꯍ
ꯌꯥꯉꯝ ꯆꯪ
ꯇ ꯇ ꯂꯥꯈ ꯋꯥꯗꯣ ꯇꯃꯤ
ꯎꯝ ꯗꯤ ꯌꯦꯡꯗꯕ ꯌꯥꯗꯕ ꯍꯧ꯭ꯔꯖꯦꯛꯅꯥꯗꯤ ꯌꯦꯡꯗꯕ ꯌꯥꯗꯕ ꯍꯥꯏꯇꯥꯔꯦ
ꯑꯩ ꯐꯦꯟ ꯦꯁ ꯦꯁ ꯐ꯭ꯔꯦꯟ ꯌꯦꯡꯕ ꯌꯥꯗꯕ ꯍꯥꯏꯇꯥꯦ
ꯑꯗꯨꯃꯛ ꯑꯁꯣꯝ ꯍꯥꯏꯖꯅꯤꯡꯉꯤ
ꯑ ꯊꯅ ꯊꯅ
ꯁꯤ ꯂꯣꯏꯔꯒ ꯃꯝꯃꯤꯁꯤꯦ ꯇꯔꯥꯃꯨꯛꯇꯪ ꯁꯥꯟꯅꯍꯜꯂꯝꯅꯤ ꯃꯕꯥꯅꯤ ꯁꯥꯟꯅꯔꯝꯃꯣ ꯑꯩ ꯉꯁꯤ ꯂꯣꯏꯁꯤꯟꯗꯣꯏꯅꯦꯕꯣ ꯦ ꯆꯕꯁ ꯎꯝ ꯅꯊꯂ ꯀꯅꯤ ꯑ ꯋꯥꯟꯊꯦ ꯆꯥꯗꯤꯡ ꯀꯨꯠꯇ ꯁꯤꯗ ꯑꯝꯇ ꯂꯥꯛꯑꯣꯅ ꯍꯥꯏꯈꯣ ꯂꯥꯛꯑꯣꯈꯣ ꯏꯃꯨꯡꯛ ꯂꯩꯕꯤ ꯀꯥ ꯔꯣꯏꯁꯦ ꯑꯁꯤ ꯍꯥꯏꯁ ꯗꯥꯗꯤ ꯀꯗꯣꯏꯣ ꯁꯤꯗ ꯑꯝꯇ ꯂꯥꯛꯑꯣ ꯂꯥꯛꯑꯣꯕꯣ ꯅꯨꯡ ꯂꯩꯅꯤ
ꯑꯗ
ꯑꯃꯥ ꯕꯁ ꯇꯧꯔꯕ ꯎꯝ
ꯎꯝ ꯁꯤꯅꯠꯇꯦ ꯑꯔꯃꯇ ꯋꯥꯔꯄꯒꯦ
ꯀꯔꯤ ꯍꯥꯟꯊꯣꯛꯄ ꯍꯩꯔꯕꯣ ꯄꯪꯊꯣꯏ ꯉꯥꯏꯍꯥꯛ ꯄꯥꯏꯍꯜꯂꯝꯃꯨꯔꯣ ꯄꯥꯡꯊꯣꯏ ꯌꯥꯝ ꯍꯩꯕꯅꯦ
ꯁꯤ ꯂꯩ ꯁꯤ
ꯅꯪꯒꯤ ꯂꯨꯄꯥ ꯆꯥꯃ ꯈꯥꯏꯒꯦ
ꯃꯤꯇ ꯀꯗꯁꯨ ꯃꯤ ꯇꯔꯁꯨꯁꯨ
ꯋꯥꯗꯨ ꯈꯔ ꯉꯥꯡꯉꯣ ꯁꯨꯉꯥꯡꯅꯤ ꯀꯥꯏ ꯌꯥꯗꯣꯏꯅꫭ ꯊꯥꯖꯜꯂꯛꯑꯣꯔꯣ
ꯀꯌꯥꯝ ꯆꯥꯁꯤꯗꯅ ꯑꯗꯨꯗꯤ ꯁꯤ ꯄꯩꯁꯥ ꯆꯖꯒꯥ ꯑꯗꯨꯒ ꯁꯟ ꯀꯩꯅꯣꯝꯇ ꯇꯧꯈꯥꯏꯁꯤꯅꯍꯦ ꯌꯥꯏꯅꯍꯦ ꯌꯥꯝꯗꯕꯤꯗꯀꯣ ꯁꯟꯗꯣ ꯅꫭꯡꯃꯥꯏꯖꯤꯡꯗ ꯑꯅꯧꯕ ꯑꯅꯧꯕꯒꯦꯅꯤ ꯀꯝꯇ ꯍꯥꯏꯗꯣꯛꯄ ꯌꯥꯗꯦꯀꯣ ꯁꯤꯁꯦ ꯂꯩꯒꯗꯕ ꯂꯧꯗ꯭ꯔꯃꯤ ꯐꯖꯅ ꯁꯨꯡꯇꯪ ꯆꯪꯗꯦꯕ ꯆꯪꯉ ꯆꯪꯁꯤ ꯑꯃꯨꯛ ꯑꯩꯒꯤ ꯑꯥ ꯀꯩꯅꯣꯗ ꯆꯪꯕ ꯈꯨꯆꯪꯗꯣ ꯗꯦꯃꯣꯗ ꯆꯪꯕ ꯑꯗꯨꯃꯥꯏꯅ ꯅꯥꯟꯅ ꯑꯝꯇ ꯆꯪꯉꯗꯤ ꯂꯥꯏꯅ ꯉꯝꯃꯦꯕ
ꯗꯤꯃꯣ
ꯑꯣꯏꯔꯣꯉ ꯀꯩꯅꯣ ꯃꯌꯥꯝ ꯊꯕꯛ ꯏꯈꯥꯡ ꯃꯌꯥꯝ ꯇꯧꯔ ꯍꯥꯏꯗꯤ ꯀꯣꯏꯁꯨ ꯆꯠꯂꯨꯔꯒ ꯆꯪꯉꯃꯤꯅ ꯀꯣꯏꯆꯠ ꯆꯠꯂꯨꯔꯒ ꯄꯣꯏꯁ ꯇꯧ ꯃꯁꯤ ꯃꯅꯥ ꯃꯁꯤꯡꯅꯤ ꯅꯥꯏꯅ ꯇꯄꯤ ꯇꯧꯃꯤꯟ ꯂꯩꯅꯁꯤ ꯁꯤꯀꯣ
ꯑꯦ ꯃꯔꯅ ꯃꯅꯦꯗꯀ ꯍꯥꯏꯗꯤ ꯃꯤꯟ
ꯎꯝ ꯂꯁꯜ ꯂꯥꯛꯀꯅꯤ ꯑꯗꯨꯗꯩ ꯐꯖꯦꯜꯂꯅꯥ ꯊꯦꯟꯖꯦꯜꯂꯔꯅ ꯃꯥꯀꯤ ꯃꯥꯁꯤ ꯎꯊ ꯁꯤ ꯃꯤꯅꯤꯠ ꯇꯔꯥꯗꯪ ꯄꯥꯏꯔꯝꯃꯣꯏ ꯊꯤꯕ ꯊꯥꯏꯔꯝ
ꯑꯗꯨ ꯇꯧꯅ ꯇꯧꯅ ꯑꯗꯨꯝ ꯑꯗꯨ ꯇꯧꯕ ꯌꯥꯔꯔꯣ ꯁꯤ ꯃꯤꯅꯤꯠ ꯇꯔꯥ ꯈꯛꯇꯅꯤꯅ ꯑꯃꯨꯛ ꯄꯥꯏꯔꯝꯗꯣꯏꯁꯦ ꯑꯩ ꯕꯁꯀꯤ ꯀꯅꯥꯍꯅꯕꯥꯅꯤ ꯑꯩ ꯕ꯭ꯔꯁ ꯅꯨꯡ ꯑꯝꯇ ꯁꯠ ꯇꯧꯔꯛꯈꯤꯒꯦ ꯑꯗꯨꯒ ꯂꯥꯛꯀꯅꯤ ꯐꯖꯅ ꯑꯗꯨꯝ ꯁꯤ ꯍꯩꯔꯝꯃꯤ ꯃꯥ ꯑꯗꯨꯝ ꯉꯥꯡꯉꯝꯃꯤ ꯍꯧꯖꯤꯛꯇꯤ ꯁꯤ ꯌꯥꯔꯃꯤꯗ ꯐꯣꯟꯖꯦꯜꯒ ꯑꯗꯨꯝ ꯐꯖꯔꯅꯤꯃꯤ ꯀꯗꯤ ꯇꯔ ꯐꯥꯖ꯭ꯔꯦ ꯑꯦ ꯑꯩ ꯉꯁꯤꯁꯤ ꯐꯣꯟꯒꯤꯇꯥꯛꯁꯨ ꯂꯣꯏꯁꯟꯗꯣꯏꯅꯤ ꯅꯪꯉꯣꯟꯗꯩꯁꯨ ꯁꯥꯟꯅꯗꯣꯏ ꯋꯥꯂ ꯅꯪꯒꯤ ꯐꯣꯟꯗꯨꯗ
ꯇꯀꯗꯣ ꯐꯅꯤ ꯇꯥꯁ ꯂꯥꯛꯇ ꯑꯗꯨ ꯇꯥꯁ ꯂꯩ
ꯍꯂꯣ ꯍꯪ ꯀꯩꯗꯧꯏꯅꯣ ꯀꯔꯤꯒꯤꯅ ꯁꯨꯝ ꯐꯃ ꯂꯩꯁꯤꯕꯣ ꯊꯕꯛ ꯉꯒ ꯂꯩꯕ꯭ꯔꯣ ꯂꯩꯌꯦꯦ ꯁꯨꯝꯐꯝꯐꯝ ꯂꯩ ꯍꯥꯏꯁꯦ ꯀꯩꯒꯤꯅꯣ
ꯎ ꯀꯪꯗ
ꯕꯣꯟꯁꯤꯕꯨ ꯍꯟꯗꯛꯀꯤ ꯐꯥꯏꯅꯦꯟꯁꯤꯕꯨ ꯀꯅꯥ ꯂꯧꯗꯣꯏ ꯃꯥꯒꯦ ꯃꯑꯣꯡꯁꯤꯕꯣ ꯑꯣꯀꯦ ꯑꯣꯀꯦ ꯑꯗꯨꯗꯖꯤꯗꯅꯥꯗ ꯌꯥꯝꯎꯄꯥ ꯄ꯭ꯂꯦꯔ ꯄꯥꯝꯖꯕ ꯑꯝꯇ ꯍꯥꯏꯕꯤꯔꯛꯑꯣ ꯃꯦꯁꯤꯡ ꯇꯕ ꯑ ꯔꯁ ꯈꯇꯪ ꯍꯥꯏꯥꯏꯇꯦꯗ ꯑ ꯂꯧꯔꯥ ꯃꯥꯇꯤꯅꯦ ꯂꯧꯔꯥ ꯃꯥꯇꯤꯁ ꯍꯥꯏ ꯅꯪ ꯂꯧꯇꯥꯔꯣ ꯍꯥꯏꯕ ꯂꯧꯔꯛꯑꯕꯊꯦꯅꯦ ꯍꯥꯏꯔꯝꯃꯦ ꯍꯥꯏꯅꯤ ꯉꯍꯥꯟꯗꯤ ꯗꯧꯔ ꯃꯇꯅꯦ ꯃꯤ ꯑꯣꯦ ꯃꯤ ꯑꯅꯤ ꯇ ꯉꯥꯏꯁꯜꯂꯛꯑꯦ ꯑꯗꯣ ꯅꯪꯒꯤꯁꯨ ꯑꯦꯀꯥꯎꯟ ꯑꯃ ꯍꯥꯡꯇꯣꯛ ꯄꯥꯏꯅꯕ ꯇꯧꯁꯤꯗꯅ m.. ꯑꯗꯨꯗ ꯑꯃ ꯍꯥꯞꯆꯜꯂ ꯌꯥꯅꯤꯌꯦ ꯐꯣꯟ ꯅꯝꯕꯔꯒꯤꯕꯨꯗꯤ ꯑꯅꯤ ꯑꯍꯨꯝ ꯂꯩꯅꯦ ꯕꯛ ꯍꯥꯞꯆꯤꯜꯂ ꯌꯥꯏꯅꯦ ꯑꯣ ꯋꯥꯡꯊꯣꯏꯁꯦ ꯅꯪꯒ ꯋꯥꯔꯤ ꯑꯇ ꯁꯥꯟꯅꯅꯤꯡꯉꯦ ꯎꯝ ꯌꯥꯏꯏ
ꯃꯤꯅꯤ ꯃꯦ
ꯑꯥ ꯑꯗꯣ ꯀꯩꯅꯣꯝꯇꯥ ꯍꯪꯒꯦ ꯍꯧꯖꯤꯛꯀꯥꯟꯖꯦ ꯀꯩ ꯌꯦꯟꯁꯥꯡꯅꯥ ꯍꯥꯎꯔꯤꯒꯦ
ꯎꯝ ꯆꯝꯊꯣꯡꯁꯦ ꯆꯝꯊꯣꯡꯁꯤꯅꯦꯕꯕ ꯅꯪ ꯌꯥꯝ ꯍ ꯍꯥꯎꯖꯔꯤꯁꯦ ꯑꯣꯀꯦ ꯑꯣꯀꯦ ꯌꯦꯟꯒꯨꯝꯕꯗꯤ ꯌꯥ ꯌꯥꯗꯕ꯭ꯔꯣ ꯁꯣꯔꯤ